ꯑꯧ
ꯎꯝ
ꯅꯪ ꯀꯂꯤꯌꯥꯔ ꯇꯧꯗꯕꯩ ꯑꯣꯏꯔꯝꯒꯅꯤ
ꯀ꯭ꯂꯤꯌꯔ ꯇꯧꯕꯅꯦ ꯌꯥꯗꯦ ꯑꯦꯔ꯭ꯔ ꯏꯔ꯭ꯔ ꯊꯣꯛꯑ ꯂꯩ
ꯑꯃꯨꯛ ꯑꯃꯨꯛ ꯀ꯭ꯔꯤꯌꯔ ꯇꯧꯋꯣ ꯑꯃ
ꯉꯝꯃꯣꯏꯌꯦ ꯑꯩ ꯃꯤꯁ ꯁꯤꯗ ꯇꯧꯔꯅꯤ
ꯀꯩꯅꯣ
ꯑ ꯅꯪꯗꯣ
ꯀꯔꯤ ꯇꯧꯋꯤꯅꯣ
ꯏꯅꯥꯎ ꯀꯩ ꯍꯥꯏꯕꯅꯣ ꯄꯥꯕ ꯌꯧꯗꯦ
ꯀꯩ ꯍꯥꯏꯒꯦ
ꯒ꯭ꯌꯥꯟ ꯇꯥꯗꯦ ꯀꯩ ꯍꯥꯏꯅꯣ
ꯏꯁ ꯌꯦꯡꯉꯒ ꯀꯩꯒꯤ ꯒ꯭ꯌꯥꯟ ꯇꯥꯗꯕ
ꯐ꯭ꯔꯤꯅꯦ ꯇꯧꯑꯣꯅ ꯍꯥꯏꯕ ꯑꯗꯨꯒꯤ ꯀꯩꯅꯣ ꯍꯥꯏꯔꯛ ꯆꯥꯛ ꯆꯥꯔꯕꯣ
ꯆꯥꯗ꯭ꯔꯦ ꯅꯣꯏ ꯆꯥꯔꯕꯣ
ꯆꯥꯗ꯭ꯔꯤ
ꯆꯥꯔꯒꯦꯔꯣ
ꯆꯥꯒꯤꯔꯣꯏꯗ ꯅꯣꯏꯗꯤ
ꯆꯥꯈꯤꯔꯣꯏ ꯑꯈꯣꯏꯁꯨ
ꯀꯩꯒꯤ
ꯆꯥꯈꯤꯔꯣꯏꯌꯦ ꯑꯗꯨꯒꯤ
ꯀꯩꯒꯤ ꯌꯥ ꯑꯗꯨ
ꯆꯥꯈꯤꯔꯣꯏꯗꯅ
ꯑꯗꯨ ꯀꯩꯒꯤꯅꯣꯕ
ꯍꯤꯞꯄꯥꯒ ꯂꯩꯕꯒꯤ
ꯍꯤꯞꯄꯥꯒ ꯂꯩꯕꯒꯤ ꯆꯥꯈꯤꯔꯣꯏꯗꯤ ꯀꯩꯅꯣ
ꯀꯩꯩ ꯏꯟꯖꯥꯡ ꯊꯣꯡꯉꯤꯅꯣ
ꯈꯪꯗꯦ ꯑꯦ ꯀꯩ ꯍꯥꯏꯕ꯭ꯔꯥ ꯑꯠꯗ꯭ꯥꯔꯛ ꯍꯥꯏꯕꯗꯣ
ꯀꯃꯥꯏ ꯍꯥꯏꯕ꯭ꯔꯥ ꯅꯣꯏꯗ ꯃꯃꯤꯡ ꯍꯩꯇꯦ
ꯈꯪꯗꯦ ꯑꯗ꯭ꯥꯔꯛ
ꯃꯩꯇꯩ ꯃꯩꯇꯩꯂꯣꯟꯒꯤ ꯀꯩ ꯍꯥꯏꯕ꯭ꯔꯥ ꯈꯪꯗꯦ
ꯁꯧꯒ꯭ꯔꯤ ꯑꯗꯨꯝ ꯍꯥꯢꯌꯣ
ꯁꯧ꯭ꯒꯔꯤ ꯅꯠꯇꯦ ꯍꯦ ꯁꯧꯒ꯭ꯔꯤꯗꯤ ꯇꯣꯉꯥꯜꯂꯦ ꯁꯤꯟꯕꯅꯦ ꯁꯧꯒ꯭ꯔꯤꯗꯤ
ꯑꯗꯨ ꯁꯧꯒ꯭ꯔꯤ ꯑꯗꯨꯝ ꯍꯥꯏ ꯍꯥꯢꯌꯣ ꯍꯥꯏꯕꯅꯤꯅꯦ ꯑꯩꯗꯤ
ꯌꯦꯟꯗꯦꯝ ꯆꯥꯏ ꯑꯗꯨꯗꯤ
ꯍꯝ ꯁꯣꯌꯥꯕꯤꯟ ꯆꯥꯅꯤꯡꯉꯤꯗ ꯑꯩꯗꯤ
ꯀꯔꯝꯕꯅꯣ ꯑꯃꯨꯕꯔꯣ
ꯕ꯭ꯔꯥꯎꯟ ꯕ꯭ꯔꯥꯎꯟ ꯑꯣꯏꯕꯗꯨ ꯅꯝꯊꯤꯕꯗꯨ
ꯅꯝꯊꯤꯕꯗꯨꯌꯦ
ꯃꯥ ꯃꯔꯛꯇꯤ ꯅꯝꯊꯤꯕꯒꯨꯝ ꯃꯅꯝ ꯅꯨꯡꯁꯤꯕꯒꯨꯝ ꯒ꯭ꯌꯥꯟ ꯃꯦꯟ ꯇꯥꯗꯕꯗꯨ ꯆꯥꯅꯤꯡꯕ ꯀꯥꯟꯗꯤ ꯃꯅꯝ ꯅꯨꯡꯁꯤꯕꯗꯨ
ꯁꯦꯝꯃꯒ ꯆꯥꯎ ꯀꯩꯅꯣ ꯃꯣꯏ ꯃꯌꯥꯡꯁꯤꯡ ꯃꯄꯥꯟ ꯊꯣꯛꯄꯁꯤꯡꯗꯣ ꯑꯗꯨꯗ ꯂꯧꯍꯜꯂꯣ
ꯏꯁ ꯃꯣꯏꯕꯨ ꯆꯥꯕꯨ ꯆꯥꯕ꯭ꯔꯣꯅꯦ ꯃꯣꯏꯕꯨ
ꯃꯨꯟꯗꯕ ꯚꯤꯟꯁ ꯇꯣ
ꯑꯝ
ꯑꯗꯨꯗꯣ ꯂꯧꯍꯜꯂꯣ ꯑꯗꯨꯒ ꯕꯣꯏꯜ ꯇꯧꯔꯣ ꯕꯣꯏꯜ ꯇꯧꯔꯒ ꯄꯨꯝꯍꯜꯂꯣ
ꯑꯠꯆꯥ ꯍꯥꯢꯕ
ꯑꯩꯈꯣꯏꯅ ꯁꯦꯝꯕꯗꯤ ꯍꯥꯎꯁꯨ ꯍꯥꯎꯔꯣꯏꯗꯕꯗꯨ
ꯕꯣꯢꯜ ꯇꯧꯔꯣ ꯕꯣꯢꯜ ꯇꯧꯔꯒ ꯃꯍꯤꯗꯣ ꯑꯗꯨ ꯂꯧꯊꯣꯛꯑꯣ ꯂꯧꯊꯣꯛꯑꯣ ꯂꯧꯊꯣꯛꯑꯒ ꯂꯥꯗ ꯌꯣꯝꯃꯣ ꯌꯣꯝꯃꯒ ꯅꯨꯡꯁꯥꯗ ꯐꯧꯔꯣ
ꯑꯩꯈꯣꯏꯁꯤꯗ ꯉꯥꯔꯤꯁꯨ ꯐꯪꯉꯣꯏ ꯁ꯭ꯋꯥꯏꯗꯗꯤ ꯑꯩꯈꯣꯏꯕꯨ ꯁꯛ ꯎꯕꯗꯤ ꯄꯨꯔꯥ ꯑꯩꯈꯣꯏ ꯁꯤꯂꯦꯕ꯭ꯔꯤꯇꯤꯒꯤ ꯇꯥꯏꯞ ꯆꯠꯂꯗꯣꯏꯅꯤ
ꯉꯥꯔꯤ ꯍꯥꯏꯕ ꯅꯠꯇꯦꯗ ꯑꯩ ꯍꯧꯖꯤꯛ ꯉꯥꯔꯤ ꯍꯥꯏꯕ꯭ꯔꯅꯦ
ꯏꯁ ꯉꯥꯔꯤꯁꯨ ꯂꯩꯇ꯭ꯔꯦ ꯌꯥꯔꯣꯏꯗ꯭ꯔꯅ ꯑꯗꯨ ꯆꯥꯅꯤꯡꯉꯥꯏ ꯑꯃꯦꯠꯄ ꯁꯦꯝꯅꯤꯡꯉꯥꯏ
ꯌꯦ
ꯑꯦ ꯉꯥꯔꯤꯅ ꯁꯦꯝꯕ ꯅꯠꯇ꯭ꯔꯅꯦ
ꯀꯥꯔꯤꯅꯣꯉꯥꯎꯔꯕꯣ ꯅꯪ ꯀꯔꯤ ꯄ꯭ꯂꯥꯅꯦꯠꯇ ꯂꯩꯕꯅꯣ ꯅꯪ
ꯏꯁ ꯀꯔꯤꯅꯣ ꯑꯃꯁꯤꯅ ꯑꯩꯕꯨ ꯀꯟꯅ ꯚꯗꯤꯑꯣ ꯀꯣꯜ ꯇꯧꯔ ꯂꯩꯕꯁꯤꯅꯥ
ꯇꯣꯔꯛꯀꯅꯣ ꯍꯥꯏꯌꯣ
ꯍꯥꯏꯕꯤꯌꯨꯅꯦ ꯑꯩ
ꯇꯧꯒꯦ ꯍꯥꯏꯕ꯭ꯔꯥ ꯑꯗꯨꯗꯤ
ꯅꯥ
ꯀꯔꯤ ꯅꯥꯕ꯭ꯔꯣ
ꯀꯅꯥ ꯑꯩꯔꯣ ꯂꯣꯛꯈꯨꯕ ꯈꯛꯇꯅꯤꯗ
ꯍꯤꯗꯥꯛ ꯆꯥꯔꯕ꯭ꯔꯣ
ꯍꯤꯗꯥꯛ ꯆꯥꯗꯦ ꯑꯦꯚ꯭ꯔꯤ ꯑꯦꯚ꯭ꯔꯤ ꯑꯣꯐꯤꯁ ꯃꯁ ꯍꯦꯞ ꯑꯦꯟ ꯐꯥꯔꯁ ꯑꯩꯗ ꯀꯤꯗ ꯍꯥꯏꯕ꯭ꯔꯥ ꯀꯩ ꯍꯥꯏꯕꯥ ꯑꯗꯨꯃꯥꯏ ꯏꯕꯒꯨꯝꯇꯧꯏ ꯑꯗꯨꯐꯥꯎ ꯔꯤꯗ ꯇꯥꯑꯣ ꯅꯪ
ꯍꯥꯏꯌꯨꯗꯅ ꯑꯗꯨꯗꯤ
ꯍꯥꯏꯅꯤꯡꯗꯦ ꯑꯗꯨ ꯃꯆꯥ ꯂꯩꯅ ꯃꯆꯥꯒꯤꯗꯃꯛꯇ ꯍꯤꯗꯥꯛ ꯅꯤꯔꯛꯏ ꯅꯨꯡ ꯇꯧꯔꯛꯀꯅꯤ ꯃꯥꯜꯂꯦ ꯇꯜꯂꯦ
ꯌꯥꯔꯦꯗ ꯑꯣꯏꯗꯕ ꯏꯁ
ꯆꯥꯛꯁꯨ ꯆꯥꯔꯨꯔꯅꯨ ꯑꯗꯨꯗꯤ ꯃꯤꯅ ꯍꯌꯦꯡ ꯆꯥꯛ ꯄꯤꯔꯁꯨ ꯆꯥꯛꯁꯨ ꯆꯥꯔꯨꯔꯅꯨ ꯑꯗꯨꯗꯤ
ꯅꯪ ꯄꯤꯔꯛꯑꯣ ꯑꯗꯨꯗꯤ ꯅꯪ ꯆꯥꯅꯤꯡꯒ ꯊꯥꯔꯛꯑꯣ ꯄꯩꯁꯥ ꯆꯥꯒꯦ ꯅꯪꯒꯤ ꯑꯣꯏꯅꯥ
ꯑꯣꯏ ꯗꯕꯗꯥ
ꯅꯉꯣꯟꯗꯗꯤ ꯆꯕꯦꯠ ꯆꯕꯦꯠ ꯇꯧꯔꯁꯨ ꯀꯩꯝ ꯀꯥꯏꯗꯦꯕ ꯑꯗꯨꯝ ꯈꯟꯕꯤꯗꯦꯕ ꯑꯩꯗꯤ ꯅꯪ ꯅꯪꯉꯣꯟꯗꯗꯤ
ꯑꯦ
ꯃꯤꯉꯣꯟꯗꯗꯤꯀꯣ ꯄꯨꯔꯥ
ꯍꯝ ꯃꯤꯉꯣꯟ ꯃꯤꯉꯣꯟꯗꯅ ꯀꯦꯝ ꯇꯧꯗ꯭ꯔꯒ ꯍꯣꯏꯅꯦ ꯃꯤꯉꯣꯟꯗꯅ ꯋꯥꯍꯟꯗ꯭ꯔꯒ ꯃꯉꯣꯟꯗ ꯀ꯭ꯂꯣꯁ ꯇꯧꯕꯗꯣ ꯑꯣꯏꯅ ꯋꯥꯍꯟꯒꯦ ꯍꯥꯏꯕ
ꯏꯌꯥ ꯑꯆꯥ ꯅꯥꯉꯣꯟꯗꯁꯨ ꯀꯦꯝ ꯍꯥꯏꯒꯅꯨ ꯍꯥꯏꯕꯔꯥ ꯑꯗꯨꯗꯤ ꯅꯉꯣꯟ ꯅꯪꯉꯣꯟꯗ ꯉꯥꯛꯇ ꯍꯥꯏꯅꯤꯡꯉꯥꯏ ꯑꯇꯣꯞꯄꯗ ꯍꯥꯏꯅꯤꯡꯉꯥꯏ ꯂꯩꯇꯕꯗꯨꯔꯣ ꯑꯇꯣꯞꯄꯗꯥ ꯍꯥꯏꯔꯁꯨ ꯀꯩꯁꯨꯝ ꯗꯔꯀꯥ ꯇꯗꯦꯅ
ꯍꯥꯏꯗ꯭ꯔꯒ ꯈꯜꯂꯒ ꯉꯥꯡꯕꯗꯣ
ꯍꯨꯝ
ꯍꯥꯏꯗꯥꯕꯤꯗ ꯈꯜꯂꯒ ꯉꯥꯡꯕꯗꯣ
ꯈꯟꯁꯨ ꯈꯟꯗꯕꯅꯤꯅ ꯀꯥꯟꯗꯦꯅ ꯗꯥꯏꯔꯦꯛ ꯑꯗꯨꯝ ꯊꯗꯣꯛꯄꯅꯤꯅꯦ ꯃꯤ ꯑꯇꯣꯞꯗꯨꯗꯤ
ꯍꯝ
ꯈꯟꯅꯨꯀꯣ ꯈꯟꯗꯕꯅꯤ ꯅꯪꯉꯣꯟꯗ ꯉꯥꯛꯇꯥ ꯋꯥꯔꯤ ꯇꯧꯕ ꯀꯟꯗ ꯋꯥꯈꯜ ꯊꯣꯛꯂꯛꯄꯅꯤꯗꯥ ꯑꯁꯦꯡꯕꯅꯤꯗ ꯃꯤ ꯑꯇꯣꯞꯄꯒ ꯂꯩꯃꯤꯟꯅꯕ ꯃꯑꯣꯡꯒ ꯅꯪꯒ ꯂꯩꯃꯤꯟꯅꯕ ꯃꯑꯣꯡ ꯑꯣꯏꯔꯗꯤꯒꯨꯝꯕ ꯇꯥꯕꯔꯣ
ꯇꯥꯏꯌꯦ
ꯊꯝꯈ꯭ꯔꯕꯥ ꯃꯤ ꯇꯨꯃꯤꯗꯨꯅꯦ
ꯈꯨꯝꯅꯤꯉꯥꯏꯁꯨ ꯂꯩꯇꯔꯥꯒꯥ
ꯀꯩꯕ ꯉꯥꯡꯗꯣ ꯇꯧꯔꯛꯄꯥ ꯃꯤꯅ ꯇꯧꯔꯛꯄꯥ ꯃꯤꯅꯤ ꯌꯥꯝ ꯀꯌꯥꯝ ꯀꯨꯝꯒꯅꯤ ꯍꯥꯏꯔꯝꯕꯥꯗꯨ ꯀꯅꯥꯅꯣ ꯉꯔꯥꯡ
ꯅꯣꯡ ꯉꯁꯤ ꯇꯨꯃꯤꯟ ꯇꯨꯃꯤꯟ ꯂꯩꯔꯒꯥ
ꯑꯩꯅꯥ ꯉꯥꯛꯇꯥ ꯈꯨꯝꯕꯥꯅꯤꯅ ꯅꯪ ꯇꯧꯔꯛꯀꯥꯅꯣ ꯅꯪꯀꯣ
ꯈꯨꯝꯅꯥꯉꯥꯏ ꯈꯨꯝꯅꯤꯡꯉꯥꯏꯁꯨ ꯀꯦꯝ ꯍꯧꯔꯛꯇ꯭ꯔꯒ
ꯎꯝ ꯑꯩꯅ ꯈꯨꯝꯗꯥꯕ ꯀꯥꯟꯗꯤ ꯑꯗꯨꯃꯥꯏꯅ ꯍꯥꯏꯔꯛꯑꯥꯅꯤ ꯑꯗꯨ ꯃꯥꯗꯤ ꯃꯥꯗꯤ ꯑꯩꯅ ꯉꯥꯛꯇꯥ ꯈꯨꯝꯃꯛꯄꯥ ꯉꯥꯏ ꯂꯩꯅꯦꯕ ꯑꯃꯨꯛ ꯇꯣꯛ ꯎꯝ ꯈꯨꯝꯅꯤꯡꯉꯥꯏ ꯃꯌꯥꯝ ꯂꯩꯔꯥꯁꯨ ꯑꯃꯨꯛ ꯈꯨꯝꯕꯥ ꯌꯥꯗꯕꯗꯣ ꯍꯥꯏꯕꯥ ꯌꯥꯗꯕꯗꯨ ꯀꯩ ꯎꯄꯥꯏ ꯂꯩ
ꯌꯥꯏꯗꯥꯅ ꯑꯌꯥꯕꯗꯨ ꯈꯨꯝꯃꯨꯗꯥꯅ ꯑꯣꯏꯇꯕꯥ
ꯑꯌꯥ ꯑꯌꯥꯕ ꯑꯌꯥꯗꯕ ꯉꯥꯛꯇꯥ ꯑꯣꯏꯕꯥꯗꯨꯕꯨ
ꯍꯨꯝ
ꯁꯨꯃꯥꯏꯅ ꯇꯧ ꯂꯩꯔꯥꯗꯤ ꯁꯨꯃꯥꯏꯅ ꯇꯧ ꯂꯩꯔꯥꯗꯤ ꯌꯥꯔꯔꯣꯏ ꯑꯔꯦꯝ ꯑꯔꯦꯝꯕꯥꯗ ꯃꯥꯡꯍꯟꯈ꯭ꯔꯥꯅꯤ
ꯈꯪꯗꯦꯀꯣ ꯅꯪꯅꯥ ꯀꯣꯜ ꯇꯧꯔꯛꯄꯥꯅꯤ ꯑꯩꯗꯤ ꯈꯪꯗꯦꯀꯣ ꯅꯪ ꯈꯨꯠꯇꯥ ꯂꯩꯌꯦꯀꯣ ꯑꯗꯨꯗꯤ
ꯍꯧꯖꯤꯛꯀꯤ ꯐꯥꯎ ꯃꯔꯤ ꯁꯨꯔꯦ ꯌꯥꯗꯕꯥ ꯂꯩꯕ
ꯀꯃꯥꯏ
ꯀꯩꯅꯣ ꯀꯃꯥꯏꯅꯥ ꯈꯪꯒꯦꯔꯣ ꯑꯩ
ꯈꯪꯗꯦ ꯑꯩꯅ ꯊꯥꯔꯛꯀꯦ ꯍꯧꯖꯤꯛ ꯅꯠꯇꯥꯕ
ꯅꯪ ꯌꯥꯗꯔꯥꯗꯤ ꯑꯩꯁꯨ ꯌꯥꯔꯣꯏꯗꯥ ꯆꯞ ꯃꯥꯟꯅꯩꯗ ꯑꯗꯨꯗꯤ
ꯈꯪꯗꯦ
ꯅꯪꯒꯤꯗꯤ ꯄꯦꯃꯦꯟ ꯃꯆꯥ ꯃꯆꯥ ꯑꯣꯏꯒꯤꯒꯨꯝ ꯇꯧꯋꯤꯗꯥ ꯅꯪꯒꯤꯗꯨꯗꯤꯀꯣ
ꯍꯣꯏꯗꯥ ꯃꯆꯥ ꯃꯆꯥꯅꯦ ꯑꯩꯒꯤꯗꯤ
ꯑꯩꯒꯤꯗꯨ ꯆꯥꯎꯕꯒꯝꯗꯕ ꯅꯪ ꯍꯦꯟꯅꯥ
ꯑꯩ ꯑꯩꯒꯤꯗꯤ ꯀꯩꯅꯣ ꯇꯨꯋꯦꯞ ꯊꯥꯔꯇꯤꯟ ꯐꯣꯔꯇꯤꯟ ꯐꯤꯐꯇꯤꯟ ꯑꯗꯨꯋꯥꯏꯒꯤ ꯔꯦꯟꯖꯇꯥ ꯉꯥꯛꯇꯅꯤ
ꯑꯩꯒꯤꯗꯤ ꯎꯏꯗꯥꯅꯀꯣ
ꯎꯝ
ꯐꯣꯔꯇꯤ ꯁꯤꯛꯁꯇꯤ ꯑꯗꯨꯝ ꯑꯦꯚ꯭ꯔꯤꯊꯤꯡ ꯊꯥꯔꯇꯤ ꯄ꯭ꯂꯁ ꯑꯗꯨꯝ ꯂꯩꯗꯥꯅꯀꯣ
ꯏꯁ ꯑꯦꯕ ꯌꯥꯝ ꯂꯣꯏꯅꯃꯛꯇꯤ ꯅꯠꯇꯦꯗꯥ
ꯑꯦ ꯑꯃꯥ ꯉꯥꯇꯅꯦ ꯇꯣꯏꯟꯇꯤ ꯋꯨꯗ꯭ꯋꯦ ꯏ ꯌꯦꯡꯉꯣꯗꯥ ꯅꯪ ꯊꯥꯖꯗ꯭ꯔꯗꯤ ꯑꯩꯗꯣ ꯑꯇꯣꯞꯄꯥ ꯂꯣꯏ ꯊꯥꯔꯇꯤ ꯐꯣꯔꯇꯤ ꯉꯥꯛꯇꯥꯅꯦ ꯌꯦꯡꯉꯣꯗꯅꯥ ꯑꯃꯥ ꯉꯥꯛꯇꯥꯅꯦ ꯇꯣꯏꯟꯇꯤ ꯑꯣꯏꯕ
ꯌꯦꯡꯅꯤꯡꯗꯦ
ꯎꯝ ꯇꯨ ꯌꯦꯡꯐꯥꯎ ꯌꯦꯡꯗ꯭ꯔꯤꯗꯣ ꯑꯩꯅ ꯉꯔꯥꯡ ꯊꯥꯕꯤꯕꯗꯨ ꯗꯨꯏꯅꯤ ꯈꯪꯗꯕꯗꯨ
ꯅꯣꯏꯗꯤ
ꯎꯕ꯭ꯔꯥ
ꯀꯔꯤ
ꯌꯦꯡꯗꯦ
ꯌꯦꯡꯗꯦꯍꯦ ꯅꯥꯗ ꯅꯞꯄ ꯂꯩꯌꯦꯅꯦ ꯀꯃꯥꯏ ꯌꯦꯡꯗꯣꯏꯅꯣ
ꯊꯥꯑꯣꯏꯟ ꯌꯦꯉꯣꯅ
ꯑꯗꯨꯏꯖꯤ ꯅꯪꯗꯦ ꯀꯃꯥꯏ ꯈꯨꯝꯃ ꯂꯩꯕ꯭ꯔꯣ ꯀꯃꯥꯏ ꯈꯨꯝꯃ ꯂꯩꯕ꯭ꯔꯣ
ꯑꯩꯔꯣ
ꯍꯣꯏ
ꯑꯦ ꯑꯗꯨꯝ ꯈꯨꯝꯃꯥ ꯂꯩꯕꯅꯤꯗꯅ
ꯑꯁ ꯈꯨꯝꯃ ꯅꯨꯉꯥꯏꯇ꯭ꯔꯦꯗ
ꯍꯥ
ꯈꯨꯨꯝꯃ ꯅꯨꯉꯥꯏꯇ꯭ꯔꯦꯗ
ꯀꯩꯩꯅꯣ ꯑꯩ ꯂꯣꯛꯈꯨ ꯂꯩꯕꯩꯔꯣ
ꯎꯝ
ꯑꯠꯁꯥ ꯃꯥꯒꯤ ꯑꯣꯏꯕꯒꯤꯀꯣ ꯁꯤꯗꯤ ꯑꯩ ꯀꯛꯈꯅꯦ ꯋꯥꯈꯜ ꯇꯧ ꯂꯩꯕꯖꯥꯠꯗꯣ
ꯑꯗꯨ ꯅꯠꯇꯦ ꯋꯥꯁꯨ ꯉꯥꯡꯅꯉꯥꯏ ꯂꯩꯇ꯭ꯔꯦ
ꯃꯥꯗꯤ ꯁꯨꯉꯥꯡ ꯉꯥꯡꯉꯛꯇ꯭ꯔꯒ ꯑꯩ ꯉꯥꯡꯕ ꯉꯥꯇ ꯉꯥꯏꯔ ꯂꯩꯔꯒ ꯃꯥꯗꯤ ꯑꯩ ꯋꯥꯊꯤ ꯉꯥꯇ ꯇꯧꯔ ꯂꯩꯕ ꯇꯥꯔ ꯂꯩꯕꯗꯨ ꯃꯨꯛ ꯑꯩ ꯋꯥꯊꯤ ꯇꯧꯔꯗꯤ ꯇꯧꯔꯛꯀꯅꯤꯅꯦ
ꯅꯣꯏꯒꯤ ꯃꯐꯝꯗꯗꯤ ꯂꯧ ꯂꯤꯡꯕ ꯍꯧꯔꯕꯣ
ꯍꯧꯗ꯭ꯔꯤꯗ ꯌꯥꯝ ꯅꯨꯉꯥꯏ ꯋꯥꯔꯤꯅꯤꯅꯦꯀꯣ ꯍꯥꯥ
ꯅꯣꯏ ꯀꯩꯅꯣ ꯈꯣꯏꯒꯤꯁꯨ ꯂꯧ ꯂꯩꯕ ꯅꯠꯇ꯭ꯔꯣ
ꯍꯣꯏꯕ
ꯑꯗꯨ ꯂꯤꯡꯕ ꯍꯧꯗ꯭ꯔꯤ
ꯍꯧꯗ꯭ꯔꯤ ꯒ꯭ꯔꯤꯡ ꯒ꯭ꯔꯤꯡ ꯂꯩꯔꯦ ꯃꯆꯥ ꯃꯆꯥꯗꯤ ꯌꯥꯝ ꯊꯣꯛꯄ ꯍꯧꯔꯦ
ꯂꯧꯍꯣꯜꯂꯣ
ꯑꯩ
ꯀꯔꯤꯅꯣ ꯂꯧꯍꯣꯟꯂꯣ
ꯂꯧꯍꯣꯜꯋꯥ ꯀꯩ ꯀꯧ ꯀꯩ ꯀꯧꯕ ꯈꯪꯗꯦ ꯃꯃꯤꯡꯗꯨ ꯀꯥꯎꯔꯦ ꯃꯆꯥ ꯃꯆꯥ ꯒ꯭ꯔꯤꯟ ꯒ꯭ꯔꯤꯟ ꯃꯆꯥ ꯒ꯭ꯔꯤꯟ ꯒꯤꯟ ꯒꯤꯟ ꯇꯧꯔ ꯎꯕꯗꯨ ꯌꯥꯝ
ꯂꯧ ꯀ꯭ꯌꯥꯝ ꯆꯥꯎꯃꯅꯣ
ꯑꯥꯏ ꯊꯤꯡꯈ ꯈꯣꯏ ꯁꯤꯅꯥꯄꯇꯤꯒ ꯒ꯭ꯔꯥꯎꯟ ꯑ
ꯀꯔꯤ
ꯆꯥꯎ ꯌꯥꯝ ꯆꯥꯎꯕꯅꯤꯗ ꯑꯩꯈꯣꯏ ꯀꯩꯅꯣ ꯑꯗꯨ ꯅꯣꯏꯅ ꯂꯩꯐꯝ ꯃꯐꯝꯗꯨꯗꯤ ꯁꯥꯔꯖ ꯆꯥꯎꯒꯤ ꯑꯣꯏꯔꯝꯒꯅꯤ ꯑꯗꯨꯏ ꯖꯒꯥ ꯉꯥꯛꯇ ꯑꯣꯏꯕꯗꯨ
ꯎꯝ
ꯑꯗꯨꯒꯤ ꯁꯥꯏꯁ ꯑꯣꯏꯔꯝꯒꯅꯤ
ꯀꯔꯤꯅꯣ ꯒ꯭ꯌꯥꯟ ꯇꯥꯗꯦ
ꯅꯣꯏꯅ ꯂꯩꯕ ꯃꯐꯝꯗꯨ ꯍꯧꯖꯤꯛ ꯑꯗꯨꯒꯤ ꯄꯨꯂꯞ ꯃꯐꯝꯗꯣ ꯑꯗꯨꯏ ꯖꯒꯥꯒꯤ ꯁꯥꯏꯖ ꯑꯣꯏꯔꯝꯒꯅꯤꯕ
ꯃꯆꯥꯅꯤꯗꯅ ꯑꯗꯨꯗꯤ
ꯑꯦ
ꯑꯣꯡꯂꯤ ꯐꯤ ꯂꯧ ꯉꯥꯛꯇꯅꯦ ꯂꯧꯕꯨꯛ ꯉꯥꯛꯇꯅꯦ ꯑꯩꯅ ꯍꯥꯏꯕ ꯑꯩꯅ ꯍꯥꯏꯕꯗꯤ
ꯑꯗꯨꯅꯤꯗꯅ
ꯁꯦꯁ ꯑꯗꯨꯗꯤ ꯅꯣꯏꯗꯤ ꯂꯧꯕꯨꯛ ꯌꯥꯝ ꯆꯥꯎꯅ ꯂꯩꯕ ꯖꯥꯠꯅꯤꯅꯦ ꯀꯨ
ꯀꯔꯤꯅꯣ
ꯇꯌꯥꯔꯦ ꯅꯪ ꯑꯩꯅ ꯍꯥꯏꯕ ꯒ꯭ꯌꯥꯟ ꯇꯥꯗ꯭ꯔꯦ ꯅꯪ